ꯑꯧ
ꯌꯥꯔꯕꯣ
ꯌꯥꯔꯦ ꯅꯨꯡꯉꯥꯏꯔꯤꯕ꯭ꯔꯣ ꯎꯗꯕ ꯌꯥꯝ ꯀꯨꯏꯔꯦ
ꯅꯪꯁꯨ ꯀꯨꯏꯔꯦ ꯎꯗꯕ
ꯎꯝ
ꯏꯟꯖꯥꯡ ꯍꯥꯎꯕ꯭ꯔ‌ꯣ
ꯌꯥꯝ ꯍꯥꯎꯋꯦꯗ ꯅꯪꯕꯨꯁꯨ ꯌꯥꯝ ꯄꯤꯖꯅꯤꯡꯕꯟ ꯍꯥꯎ
ꯌꯥꯔꯦ ꯌꯥꯔꯦ ꯌꯥꯔꯦ ꯌꯥꯔꯦ ꯍꯩꯖꯜꯂꯣ
ꯐꯒꯤ ꯃꯥꯟꯕ꯭ꯔ‌ꯣ
ꯀꯅꯥꯟ ꯊꯣꯡꯒꯦ
ꯏꯃꯥꯟꯅꯕꯤ ꯑꯃ ꯂꯩꯌꯦ ꯀꯤꯔꯨ ꯍꯨꯠꯄꯤ ꯑꯃ
ꯑꯣ ꯏꯟꯖꯥꯡ ꯊꯣꯡꯕ ꯍꯩꯕ꯭ꯔ‌ꯣ
ꯍꯣꯏ ꯅꯪꯕꯨ ꯑ ꯑꯩꯅꯅꯦ ꯏꯃꯥꯟꯅꯕꯤꯁꯤꯡꯅꯁꯨ ꯅꯪꯕꯨ ꯋꯥꯔꯤ ꯁꯟꯅꯒꯦ ꯍꯥꯏꯝꯅꯦ ꯍꯧꯖꯤꯛꯀꯤ ꯑꯦ ꯍꯧꯖꯤꯛꯀꯤ ꯑꯦꯞꯇꯣ ꯍ‌ꯣꯖꯤꯛ ꯀꯤꯗꯣ ꯑꯗꯨꯗꯨꯒꯤ ꯑꯩꯅ ꯃꯥ ꯍꯪꯈꯤꯒꯦ ꯃꯥꯗꯣ ꯌꯥꯝ ꯆꯤꯟꯕꯅꯦ ꯍꯥꯏꯕ
ꯑꯣ
ꯗꯨꯒ ꯌꯦꯡꯁꯤ ꯑꯃꯨꯃꯨꯛ ꯍꯥꯏꯔꯛꯑꯣ ꯑꯃꯨꯃꯨꯛ ꯁꯅꯁꯤ ꯎꯄꯥꯏ ꯂꯩꯇ꯭ꯔꯕ ꯃꯇꯝꯗ ꯁꯥꯟꯅꯁꯦ ꯍꯥꯅ
ꯍꯣꯏ ꯌꯥꯏꯌꯦ ꯁꯥꯟꯅꯁꯦ ꯑꯗꯨꯝ ꯑꯩꯁꯨ ꯁꯥꯟꯅꯅꯤꯡꯉꯤꯅꯦ ꯃꯤꯒ
ꯎꯝ ꯎꯝ
ꯑꯩ ꯏꯃꯥꯟꯅꯕꯤꯗ ꯍꯥꯏꯒꯦ ꯇꯧꯕꯅꯦ ꯃꯣꯏꯗꯣ ꯄꯥꯝꯗꯦ ꯍꯥꯏ
ꯎꯝ ꯇꯜꯂꯗꯤ ꯇ‌ꯣꯑꯣ ꯇꯧꯍꯟꯒꯅꯨꯗ ꯐ‌ꯣꯔꯁ ꯇꯧꯒꯅꯨ
ꯍꯣꯏ ꯇꯧꯍꯜꯂꯣꯏꯗꯥ
ꯎꯝ
ꯃꯣꯏ ꯅꯣꯏꯒ ꯂꯩꯃꯤꯟꯅꯕ ꯅꯣꯏꯒꯤ ꯔꯨꯝꯃꯦꯠꯅꯔꯣ ꯍꯥꯏꯖꯦ
ꯑꯧ ꯑꯗꯣ ꯑ ꯂꯩꯒꯤꯕꯒꯤꯅꯤ ꯑꯩꯅ ꯗꯦꯂꯤꯗ ꯂꯩꯈꯤ ꯍꯥꯏꯕꯗꯣ
ꯃꯩꯇꯩꯔꯣ
ꯅꯠꯇꯦ
ꯀꯩ ꯃꯥꯗꯤ ꯀꯩ ꯀꯝꯃ꯭ꯌꯨꯅꯤꯇꯤꯅꯣ
ꯎꯝ ꯄꯟꯕ ꯌꯥꯖꯔꯛꯄꯣ
ꯈꯪꯗꯦ
ꯀꯦꯁꯣꯒꯤ ꯄꯥꯈꯪ ꯑꯉꯥꯎꯕꯒꯤ ꯍꯦꯔꯣꯏꯟ ꯍꯣꯏ ꯄꯥꯔꯇꯤ
ꯑꯣ ꯌꯥꯏ ꯌꯥꯏ
ꯑꯩ ꯍꯥꯏꯒꯦ ꯅꯣꯡꯃ ꯇꯧꯍꯟ ꯅꯠꯇꯦ ꯎꯝ ꯌꯦꯡꯁꯦ ꯃꯥꯁꯨ ꯅꯥꯔꯒ ꯂꯩꯕꯒꯤꯀꯣ
ꯍꯣꯏ ꯑꯗꯣ ꯅꯪꯅ ꯍꯥꯟꯅ ꯑꯩꯉꯣꯟꯗ ꯑꯗꯨꯒ ꯃꯥꯒꯤ ꯅꯝꯕꯔ ꯑꯗꯨꯝ ꯄꯤꯅꯔꯒ ꯑꯗꯨꯝ ꯌꯥꯅꯤꯗ ꯑꯩꯒꯤ ꯅꯝꯕꯔ ꯑꯗꯨꯝ ꯄꯤꯒꯦ ꯍꯥꯏꯔꯁꯨ ꯑꯗꯨꯝ ꯄꯤꯌꯣ ꯑꯗꯨꯒ ꯑꯗꯨꯝ
ꯎꯝ ꯎꯝ ꯍꯣꯏ ꯍꯣꯏ ꯍꯣꯏ ꯎꯝ ꯎꯝ
ꯎꯝ ꯅꯪ ꯋꯥꯔꯤ ꯁꯥꯟꯅꯕ ꯂꯣꯏꯔꯒ ꯀꯩꯗꯧꯗꯣꯏꯅꯣ
ꯏꯔꯨꯖꯗꯣꯏꯅꯤ
ꯍꯧꯖꯤꯛꯁꯦ
ꯎꯝ ꯍꯧꯖꯤꯛ ꯑꯈꯣꯏ ꯏꯔꯨꯖꯕ ꯃꯇꯝꯅꯤ
ꯉꯁꯤꯗꯤ ꯆꯥꯛ ꯉꯟꯅ ꯆꯥꯏꯌꯦ ꯀꯩꯒꯤꯅꯣ ꯏꯟꯁꯥꯡ ꯍꯥꯎꯕꯩꯔꯥ
ꯆꯥꯛ ꯅꯍꯥꯟꯒꯩꯗꯤ ꯍꯦꯟꯖꯥꯡ ꯊꫭꯡꯉꯒ ꯀꯨꯏꯅ ꯊꯝꯕꯅꯦꯕ ꯁꯤꯗꯤ ꯉꯝꯃꯔꯣꯏ ꯑꯩꯈꯣꯏꯁꯨ ꯌꯦꯡꯕ ꯍꯥꯏꯕꯒꯤ
ꯑꯣ
ꯁꯣꯔꯖꯦ ꯑꯍꯥꯎꯕ ꯌꯦꯟꯖꯥꯡ ꯀꯨꯏꯅ ꯊꯝꯅꯤꯡꯗꯦꯗ ꯑꯗꯨꯒꯤ ꯇꯧꯈ꯭ꯔꯦ
ꯅꯪ ꯏꯟꯖꯥꯡ ꯊꯣꯡꯕ ꯍꯩꯇ꯭ꯔꯤꯕꯣ
ꯍꯩꯗ ꯑꯗꯨ ꯑꯣꯏꯔꯁꯨ ꯃꯥꯅ ꯊꯣꯡꯕ ꯍꯥꯎꯌꯦꯅ ꯃꯥ ꯊꯣꯡꯍꯟꯕ ꯎꯄꯥꯏ ꯂꯩꯇꯔꯀꯥꯟ ꯊꯣꯡꯕ ꯑꯩꯅ
ꯃꯣꯏꯗꯤ ꯕꯣꯏꯜ ꯇꯧꯔ ꯇꯧꯕꯗꯣ ꯇꯧꯕ꯭ꯔꯥ
ꯇꯧꯗꯦꯗ
ꯃꯥꯏ ꯇꯧꯌꯦ
ꯑꯗꯨꯝ ꯊꯨꯝ ꯑꯈꯣꯏ ꯈꯨꯊꯣꯡ
ꯑꯣ
ꯎꯝ ꯗꯧꯔꯤꯅꯣ
ꯀꯩꯌꯤꯝꯇꯧꯗꯦ
ꯇꯨꯝꯕ ꯆꯪꯉꯛꯑꯦ
ꯑꯣ ꯇꯨꯃꯅꯤ
ꯇꯨꯝꯃꯗꯃꯤ ꯉꯥꯏꯇꯪ ꯂꯩꯔꯒ ꯑꯗꯣ ꯍꯧꯖꯤꯛꯃꯛꯄꯨꯗꯤ ꯇꯨꯡꯒꯤꯗꯤ ꯇꯨꯝꯃꯩꯔꯣꯏꯗ
ꯑꯣ
ꯅꯪ ꯀꯥꯔꯤꯖꯦ ꯐꯤꯞ ꯁꯦꯝꯀꯣ ꯅꯣꯏ ꯄꯦꯄꯔ ꯀꯌꯥ ꯇꯝꯃꯤ ꯍꯧꯖꯤꯛ
ꯍꯥ
ꯄꯦꯄꯔ ꯀꯌꯥ ꯇꯝꯒꯦꯕ
ꯒꯤꯌꯥꯟ ꯇꯥꯗꯦ ꯄꯦꯄꯔ ꯀꯌꯥ ꯇꯝꯃꯤꯗꯤ ꯀꯩꯅꫭ
ꯑꯩꯅ ꯍꯥꯏꯕꯗꯤꯅꯦ
ꯎꯝ
ꯄꯦꯄꯔ ꯀꯌꯥ ꯇꯝꯃꯤꯒꯦꯕ
ꯁꯕꯖꯦꯛ ꯍꯥꯏꯕ꯭ꯔꯣ
ꯎꯝ
ꯎꯝ ꯃꯉꯥ ꯃꯥꯜꯂꯦ
ꯑꯣ ꯑꯁ ꯌꯥꯝꯗꯤꯌꯦ ꯌꯥꯝꯅ
ꯌꯥꯝꯗꯦ ꯑꯗꯨꯏꯖꯨ ꯊꯥ ꯑꯅꯤ ꯈꯛꯇꯗꯪꯅꯤꯅ ꯊꯥ ꯇꯔꯨꯛ ꯀꯥꯔꯖꯨ ꯑꯩꯈꯣꯏ ꯊꯥ ꯑꯅꯤꯗꯪ ꯀ꯭ꯂꯥꯁ ꯀꯥꯏꯅ
ꯎꯝ
ꯗꯤꯌꯨꯇꯤ ꯆꯠꯄꯒꯤ
ꯅꯣꯏꯗꯤ ꯗꯤꯌꯨꯇꯤꯅ ꯍꯦꯟꯅ ꯍꯦꯟꯕ꯭ꯔꯥ ꯑꯗꯨꯗꯤꯀꯣ ꯀ꯭ꯂꯥꯁꯇꯒꯤ
ꯗꯤꯌꯨꯇꯤ ꯊꯥ ꯑꯅꯤ ꯂꯩꯌꯦ ꯑꯗꯨ ꯗꯤꯌꯨꯇꯤꯒꯤ ꯐꯥꯏꯜꯒꯨꯝꯕ ꯂꯩꯌꯦꯕ ꯑꯗꯨꯅ ꯍꯟꯅ ꯃꯔꯨ ꯑꯣꯏꯌꯦꯕ
ꯑꯣ
ꯗꯤꯌꯨꯇꯤꯒꯤ ꯐꯥꯏꯜꯒꯨꯝꯕ ꯂꯩ ꯈꯪꯗꯦ ꯃꯈꯜ ꯃꯈꯜꯒꯤ ꯍꯥꯏꯗꯤ ꯃꯦꯟꯇꯦꯜꯒꯤ ꯆꯠꯂꯒꯅ ꯃꯦꯟꯇꯦꯜꯒꯤ ꯐꯥꯏꯜ ꯑꯗꯩꯗꯤ ꯀꯝꯃꯨꯅꯤꯇꯤ ꯆꯠꯂꯒꯅ ꯀꯝꯃꯨꯅꯤꯇꯤꯒꯤ ꯐꯥꯏꯜ ꯍꯣꯁꯇꯥꯜ ꯆꯠꯂ ꯍꯣꯁꯇꯥꯜ ꯐꯥꯏꯜ ꯇꯧꯋꯦꯕ
ꯑꯣ ꯅꯪ ꯅꯁꯝ ꯁꯥꯡꯉꯕꯣ
ꯈꯔ ꯁꯥꯡꯉꯦꯗ ꯀꯛꯑꯗꯝꯅꯤ
ꯀꯛꯇꯔꯤꯕꯣ
ꯈꯔ ꯈꯔ ꯃꯇꯣꯟ ꯑꯗꯨꯝ ꯃꯟ
ꯑꯩꯗꯤ ꯁꯝ ꯀꯛꯈꯔꯦ ꯏꯕꯦꯝꯃꯥ
ꯀꯥꯏꯗ
ꯎꯝ ꯅꯪꯒꯟ ꯍꯥꯏꯒꯗ꯭ꯔꯥ
ꯍꯥꯏꯗꯦꯗ
ꯅꯪꯒꯟꯗꯩꯗꯤ ꯈꯔ ꯆꯛꯈꯠꯂꯦ ꯃꯊꯛꯇ
ꯑꯦ ꯃꯥꯟꯅꯔꯝꯗꯕꯤꯗ ꯇꯣꯛꯞ
ꯑꯁ ꯑꯩꯅ ꯁꯝ ꯀꯛꯊꯠꯄꯥ ꯅꯨꯃꯤꯠꯇ ꯑꯁ ꯍꯔꯥꯎꯕꯁꯤꯗꯤ ꯌꯥꯡꯕ ꯒꯤ ꯍꯥꯏꯗꯤ ꯁꯝ ꯑꯗꯨꯝ ꯂꯨꯝꯃꯥ ꯂꯩꯕꯗꯣ ꯁꯥꯡꯕꯒꯤ ꯑꯗꯨꯗꯣ ꯁꯝ ꯀꯛꯊꯠꯄꯥ ꯅꯨꯃꯤꯠꯇ ꯑꯁ ꯑꯩꯗꯤ ꯅꯨꯡꯉꯥꯏꯌꯦ ꯑꯗꯨꯗꯣ ꯑꯗꯣ ꯑꯃꯔꯣꯝꯗ ꯑꯥ ꯁꯥꯡꯉꯨꯔꯒ ꯑꯃꯨꯛ ꯇꯦꯜꯂꯛꯄꯒꯤ ꯅꯨꯡꯉꯥꯏꯇꯕꯗꯣ ꯑꯗꯨꯝ ꯁꯥꯡꯅꯤꯡꯉꯛ ꯄꯗꯣꯃꯨꯛ ꯑꯗꯨꯒꯨꯝꯕꯗꯨꯕꯨꯗꯤ ꯐꯥꯎꯋꯦ ꯑꯗꯨꯒ ꯑꯁ ꯑꯗꯨ ꯀꯛꯊꯠꯃ ꯅꯨꯃꯤꯠꯇ ꯗꯗꯤ ꯈꯨꯅꯨꯡꯉꯥꯏ ꯑꯃ ꯏꯁꯥꯒꯁꯦ ꯌꯥꯡꯇꯔꯣꯛ ꯌꯥꯡꯕꯤꯅꯤ
ꯁꯝ ꯀꯛꯄꯥ ꯅꯨꯃꯤꯠꯁꯦ ꯌꯥꯝ ꯅꯨꯡꯉꯥꯏꯕ ꯑꯗꯣ ꯃꯤꯗꯤ ꯀꯞꯄ ꯂꯩꯝꯅꯤꯗ
ꯍꯣꯏ ꯑꯗꯨꯗꯨꯅ ꯃꯁꯥꯅ ꯀꯛꯅꯤꯡꯗꯕꯩꯅꯤꯗ
ꯎꯝ
ꯑꯗꯣ ꯑꯩ ꯑꯩꯗꯤ ꯑꯩꯅ ꯑꯃꯨꯛ ꯈꯜꯂꯛꯑꯕ ꯍꯥꯏꯗꯤ ꯁꯝ ꯁꯥꯡꯕꯁꯦ ꯃꯇꯝꯁꯨꯨ ꯃꯨꯛ ꯌꯥꯝ ꯀꯨꯏꯅ ꯆꯪꯉꯤꯗꯅ ꯏꯔꯨꯖꯕ ꯈꯣꯠꯄꯗ ꯑꯗꯒꯤ ꯑꯃꯨꯛ ꯁꯝ ꯕꯨꯖꯣꯡ ꯃꯌꯥꯝ ꯆꯪꯁꯤꯜꯂꯛꯑꯦ ꯑꯁꯨꯗꯨꯅ ꯑꯩꯅ ꯁꯥꯎꯅꯤꯡꯗꯅ ꯁꯤꯗꯤ ꯀꯛꯇꯗꯤ ꯀꯛꯊꯠꯂꯒꯦ ꯀꯛꯊꯠꯄꯅꯤ ꯑꯩꯁꯨ
ꯑ ꯁꯝ ꯌꯥꯝ ꯌꯥꯝꯕꯩ ꯑꯣꯏꯔꯝꯅꯤ ꯀꯌꯥꯝ ꯀꯌꯥꯝ ꯍꯞꯇꯨꯏꯅꯣ
ꯌꯥꯝ ꯌꯥꯝꯗ꯭ꯔꯦ ꯍꯧꯖꯤꯛꯀꯥꯟꯗꯣ ꯁꯝ ꯄꯪꯀꯦꯟꯗ ꯀꯦꯜꯂꯦ ꯀꯩꯒꯤꯅꯣ ꯈꯪꯗꯦ꯫ ꯑꯩ ꯁꯝꯄꯨꯗꯨꯅꯔꯁꯨ ꯈꯪꯗꯦ ꯑꯗꯒꯤ ꯑꯩ ꯄꯣꯛ ꯍꯧꯔꯦ ꯍꯥꯏꯕ
ꯀꯥꯏꯗ
ꯈꯪꯗꯦ ꯀꯣꯛꯇꯅꯤꯗꯅ
ꯃꯃꯥ ꯀꯌꯥꯝ ꯍꯧꯔꯒꯦ?
ꯑꯗꯨꯝ ꯃꯌꯥꯏꯋꯥꯏꯗ ꯃꯉꯥ ꯇꯔꯨꯛ ꯃꯨꯛꯇꯤ ꯍꯧꯋꯦ ꯃꯉꯥ ꯇꯔꯨꯛ ꯍꯥꯏꯁꯦ ꯎꯝ ꯈꯪꯗꯦ ꯁꯝ ꯑꯗꯨꯝ ꯑꯍꯨꯝ ꯃꯔꯤ ꯑꯗꯨꯃꯥꯏꯅ ꯍꯧꯋꯦꯕ ꯁꯝ ꯑꯃꯨꯕꯗꯒꯤ ꯑꯣꯜꯂꯛꯄꯗꯣ
ꯎꯝ ꯎꯝ ꯎꯝ
ꯃꯁꯥꯅ ꯑꯉꯧꯕ ꯑꯣꯏꯅ ꯍꯧꯖꯔꯛꯄꯁꯨ ꯂꯩꯗꯅ ꯑꯗꯨꯗꯣ ꯑꯩꯒꯤꯗꯣ ꯑꯩꯒꯤꯗꯨꯗꯤ ꯑꯃꯨꯕꯗꯒꯤ ꯑꯣꯜꯂꯛꯑꯦꯕ ꯁꯝ ꯈꯪꯗꯦ ꯀꯩꯀꯩ ꯍꯤꯗꯥꯛ ꯁꯤꯖꯤꯟꯅꯗꯣꯏꯅꯣ ꯑꯩ ꯈꯪꯗꯦ
ꯎꯝ ꯁꯨꯅꯤ ꯍꯥꯏꯕꯅꯦ ꯇꯥꯕ꯭ꯔꯣ
ꯍꯥꯥ
ꯑꯗꯨꯒꯨꯝꯕꯗꯣ ꯁꯣꯟꯌꯣꯒꯨꯝꯕ ꯍꯥꯏꯅꯕꯅꯦꯕ
ꯁꯣꯜꯂꯒ ꯀꯛꯅꯕꯤꯒ ꯇꯧꯕꯗꯨꯔꯣ ꯄꯣꯛ ꯍꯧꯕꯒꯤ
ꯑꯃꯥ ꯍꯥꯏꯌꯦ ꯑꯩꯁꯨ ꯈꯪꯗꯦ ꯐꯖꯅꯗꯤ
ꯎꯝ ꯈꯪꯗꯦꯗ ꯑꯩꯈꯣꯏ ꯏꯅꯥꯎꯄꯤ ꯖꯒꯣꯏ ꯁꯥꯗꯣꯏꯅꯦ ꯍꯪꯆꯤꯠ
ꯃꯦꯃꯣꯔꯦꯜ ꯗꯥ
ꯅꯠꯇꯦ ꯑꯩꯈꯣꯏ ꯁꯤꯒꯤ ꯕꯣꯔꯗꯤꯡꯒꯤꯗ
ꯑꯣ ꯁꯥꯔ ꯖꯨꯒꯤꯟꯒꯤꯗꯣ
ꯅꯠꯇꯦꯍꯦ ꯀꯩꯅꯣ ꯅꯪꯅ ꯄꯥꯔꯟ ꯄꯟ ꯄꯠ ꯄꯪꯄꯟꯗ ꯄꯟꯂꯛꯑꯦ ꯍꯥꯏꯕꯥ
ꯑꯩꯗꯤ ꯁꯤꯔꯦ
ꯀꯔꯤꯅꯣꯕ ꯅꯪꯅ ꯇꯧꯔꯤꯁꯦ ꯁꯥꯎꯔꯛꯇꯣꯏꯅꯦ ꯌꯦꯡꯉꯣ
ꯑꯩ ꯉꯝꯗꯔꯦ ꯋꯥꯏ ꯌꯥꯝꯅ ꯑꯁ ꯀꯔꯤꯝ ꯈꯜꯂꯨꯅꯨ
ꯍꯣ ꯍꯣꯏ
ꯈꯪꯉꯣꯏ ꯅꯪ ꯉꯁꯥꯏꯁꯨꯅꯦ ꯏꯃꯥꯅꯕꯤꯒ ꯁꯥꯟꯅꯔꯒꯅꯦ ꯄꯟꯕꯅ ꯄꯟꯕꯅ
ꯅꯣꯏ ꯅꯃꯥꯅꯕꯤ ꯍꯥꯏꯁꯦ ꯀꯗꯥꯏꯗꯩꯅꯣ ꯅꯪ ꯍꯥꯟꯅ ꯇꯝꯃꯤ ꯅꯔꯛꯄꯔꯣ
ꯅꯠꯇꯦꯍꯦ ꯁꯤ ꯂꯩꯃꯤꯟꯅꯕ ꯑꯩꯅ ꯑꯥꯗ ꯂꯩꯈꯤ ꯍꯥꯏꯕꯗꯣ
ꯑꯣ ꯑꯣ
ꯚꯦꯀꯦꯁꯟꯒꯤ ꯆꯠꯈꯤ ꯍꯥꯏꯔꯒ
ꯃꯥꯗꯣ
ꯈꯪꯗꯦꯍꯦ ꯀꯔꯤꯅꯣꯅꯦ ꯑꯗꯨꯃꯥꯏꯅ ꯍꯪꯉꯛꯀꯅꯨ
ꯌꯥꯔꯦ ꯍꯨꯡ ꯐꯖꯩ ꯍꯥꯏꯔꯁꯨ ꯌꯥꯕꯗꯨꯗ ꯌꯥꯔꯦ ꯌꯥꯔꯦ ꯌꯥꯏꯅ ꯍꯥꯏꯌꯣ
ꯐꯥꯒꯤ ꯇꯧꯕꯅꯤꯗ ꯌꯥꯝ ꯐꯖꯩꯀꯣ
ꯍꯣꯏ ꯑꯩ ꯍꯥꯟꯅ ꯀ꯭ꯔꯁ ꯑꯣꯏꯔꯝꯕꯗꯣ ꯃꯌꯨꯝ ꯊꯣꯛꯂꯛꯑꯦ
ꯑꯁ ꯎꯅꯔꯨꯒꯦ ꯍꯥꯏꯕ꯭ꯔꯣ
ꯀꯩꯗꯧ ꯎꯅꯗꯣꯏꯕ ꯑꯩꯗꯤ
ꯎꯝ ꯍꯨꯝ
ꯀꯩꯅꯣꯗꯣ ꯌꯥꯝ ꯄꯛꯇꯦ ꯍꯥꯏꯕ
ꯀꯅꯥꯅꯣ
ꯇꯣꯔꯇꯣꯏꯁꯇꯣ
ꯄꯛꯇꯕꯅ ꯁꯤꯔꯕꯅꯦ ꯃꯤ ꯑꯃ ꯄꯨꯒꯣ ꯍꯥꯏꯕꯔꯣ
ꯊꯦꯡꯒꯨ ꯍꯥꯏꯕꯅꯤ ꯀꯩꯅꯣ ꯑꯦ ꯊꯦꯡꯒꯨ ꯅꯠꯇ꯭ꯔꯗꯤ ꯀꯩꯅꯣ ꯅꯩꯕꯅ ꯃꯔꯣꯟ ꯑꯃ ꯁꯥꯔꯤꯕ ꯅꯩꯕ ꯈꯨꯠꯁꯥꯗꯣ
ꯍꯥꯟꯅ ꯅꯣꯏ ꯅꯣꯏ ꯂꯥꯎꯗꯅ ꯂꯩꯔꯝꯕꯗꯣ ꯍꯧꯖꯤꯛꯇꯤ ꯍꯦꯔꯣꯅꯤ ꯑꯣꯟꯈꯔ꯭ꯤꯁꯦ
ꯑꯣꯟꯈ꯭ꯔꯦ ꯍꯦꯔꯣ ꯃꯥꯅ ꯀꯣꯏꯕꯉꯩꯁꯦ ꯂꯣꯏ ꯉꯧꯋꯦ ꯍꯥꯏꯕ
ꯎꯝ ꯃꯥꯥ ꯉꯧꯕꯩꯅꯦ ꯑꯗꯣ
ꯗꯤ ꯄꯤꯗ ꯊꯝꯃꯦ ꯄ꯭ꯔꯣꯐꯥꯏꯟꯗ ꯎꯝ ꯑꯥꯏ ꯖꯤꯒꯤ
ꯋꯥꯎ ꯈꯔꯥ ꯇꯧꯏꯍꯦ
ꯌꯦꯡꯉꯣ
ꯑꯩꯗꯤ ꯑꯣꯏꯅꯗꯤꯌꯦ
ꯑꯩ ꯑꯁ ꯑꯗꯨ ꯑꯣꯏꯗ꯭ꯔꯁꯨ ꯑꯗꯨꯝ ꯌꯦꯡꯕ ꯌꯥꯕꯅꯦ ꯑꯗꯨꯝ ꯁꯔꯁ ꯇꯧꯔꯒ
ꯑꯁ ꯌꯦꯡꯅꯤꯡꯗꯦꯗꯥ ꯃꯥꯕꯨ ꯀꯩ ꯑꯣꯏꯗꯅ
ꯑꯗꯨ ꯌꯦꯡꯉꯣ ꯍꯥꯏꯕ ꯅꯨꯄꯤꯗꯣ ꯐꯖꯅ ꯎꯠꯂꯦ ꯍꯥꯏꯕ ꯁꯤꯗꯗꯤ
ꯑꯣ ꯌꯦꯡꯒꯦ ꯌꯦꯡꯒꯦ
ꯌꯦꯡꯉꯛꯑꯣ ꯑꯗꯨꯒ ꯍꯥꯏꯗꯤ ꯈꯪꯗꯦ ꯃꯥꯅꯒꯥ ꯇꯧꯔꯤꯕ ꯏꯁꯇꯥꯏꯜꯗꯣ ꯌꯥꯝꯅ ꯀꯩ ꯍꯥꯏꯗꯣꯏꯅꯣ ꯍꯦꯔꯣ ꯌꯥꯝ ꯁꯥꯖꯅꯤꯡꯕ ꯍꯥꯏꯗꯣꯏꯔ ꯁꯥꯕ ꯁꯥꯕ꯭ꯔꯥ ꯁꯥꯔꯤꯔꯥꯗꯤ ꯈꯪꯗ꯭ꯔꯦꯀꯣ ꯑꯗꯨ ꯑꯣꯏꯔꯁꯨ ꯃꯥꯏ ꯃꯑꯣꯡꯗꯣ ꯌꯦꯡꯉꯣ ꯍꯥꯏꯕ ꯅꯨꯄꯤꯗꯣ ꯑꯗꯨꯝ ꯅꯨꯄꯤꯗꯣ ꯐꯖꯕꯕꯨꯗꯤ ꯑꯣꯏꯌꯦ ꯑꯗꯨ ꯑꯣꯏꯔꯁꯨ ꯑꯩꯒꯤ ꯑꯣꯏꯅꯗꯤ ꯃꯥꯒꯤ ꯇꯥꯏꯞꯇꯣ ꯄꯥꯝꯗꯦ
ꯑꯥꯎ
ꯉꯧꯗꯤ ꯌꯥꯝ ꯉꯧꯋꯦ
ꯎꯝ ꯑꯁ ꯉꯧꯕꯗꯤ ꯉꯧꯕꯅꯦꯉꯣ
ꯎꯝ
ꯅꯪꯁꯨ ꯉꯧꯔꯤꯗꯨꯕꯨ
ꯄꯛꯇꯦꯍꯦ ꯀꯩꯅꯣ
ꯑꯦ ꯀꯔꯤꯅꯣ ꯅꯪ ꯉꯧꯗꯕꯔꯣ
ꯉꯧꯗꯦ ꯑꯩ ꯃꯨꯁꯤꯜꯂꯦ ꯑꯩ ꯀꯥꯁꯤꯜꯂꯦ
ꯆꯠꯂꯣ ꯍꯦ ꯄꯥꯛꯇꯦꯀꯣ ꯏꯁ
ꯑꯁꯦꯡꯕꯩꯅꯤ ꯑꯩ ꯀꯥꯥꯁꯜꯂꯦ ꯏꯕꯦꯃꯥ
ꯎꯝ ꯅꯥꯍꯥꯟꯗꯤ ꯀꯥꯏ ꯂꯩꯔꯨꯕꯩ ꯀꯥꯁꯤꯜꯂꯤꯕꯥ
ꯈꯪꯗꯦ ꯑꯩ ꯍꯟꯇꯥꯛ ꯌꯥꯝ ꯀꯥꯥꯁꯤꯜꯂꯦ
ꯎꯝ
ꯐꯖꯩꯌꯦ ꯃꯥꯒꯤ ꯁꯥꯏꯁꯦ ꯅꯪ ꯌꯦꯡꯗꯔꯣ
ꯌꯦꯡ ꯑꯩ ꯍꯧꯖꯤꯛ ꯈꯨꯠ ꯌꯥꯎꯌꯦ ꯑꯗꯨꯏꯅꯦ
ꯅꯪ ꯅꯈꯨꯠ ꯀꯩꯗꯧꯔꯤꯅꯣ
ꯋꯥꯏ ꯇꯩꯔꯤꯌꯦ
ꯎꯝ ꯀꯩꯅꯣ ꯐ꯭ꯔꯤꯗ ꯅꯠꯇꯕ꯭ꯔꯣ ꯅꯪ ꯋꯥꯔꯤ ꯁꯥꯔꯩꯁꯦ ꯊꯕꯛ ꯇꯧ
ꯀꯔꯤꯅꯣ ꯆꯞ ꯃꯥꯟꯅꯩ ꯁꯤ ꯐꯨ꯭ꯔꯤꯅꯤꯅꯦ ꯀꯩꯅꯣꯅꯦꯍꯦ ꯀꯩ ꯇꯧꯔꯒꯦ ꯁꯤꯕꯨ ꯊꯕꯛꯂꯣ